ꯍꯜꯂꯣ
ꯇꯥꯕ꯭ꯔꯣ ꯚꯥꯏ
ꯑꯣ ꯇꯥꯔꯦ ꯇꯥꯔꯦ
ꯀꯩꯗꯧꯔꯝꯃꯤꯅꯣ ꯅꯪꯕꯣ
ꯑꯁ ꯀꯩꯁꯨ ꯇꯧꯗꯦꯗ ꯚꯥꯏ ꯁꯨꯝ ꯃꯩꯐꯨꯗ ꯇꯧꯔꯒ ꯃꯩ ꯇꯤꯛꯑꯝꯃꯤꯖꯥꯠꯅꯤ
ꯎꯝ ꯁ ꯍꯥꯏꯗꯤ ꯏꯪꯊꯝꯊꯥꯒꯤ ꯆꯞ ꯆꯥꯕ ꯀꯩꯅꯣꯅꯤꯅꯦ
ꯑ ꯃꯥꯅꯦ ꯃꯥꯅꯦ
ꯍꯟꯗꯛꯇꯤ ꯏꯪꯊꯝꯊꯥꯖꯦ ꯑꯗꯨꯝ ꯐꯖꯅ ꯏꯪꯗ꯭ꯔꯣ
ꯍꯣꯏ ꯍꯣꯏ ꯏꯪꯉꯣꯏꯗꯧ ꯃꯥꯜꯂꯒ ꯖꯔ ꯖꯔ ꯏꯪꯖꯜꯂꯛꯏꯅꯦ
ꯎꯝ ꯑꯩꯗꯤ ꯀꯩꯅꯣꯒ ꯏꯪꯗꯕꯤ ꯂꯣꯏꯁꯤꯟꯈꯤꯗꯧ ꯃꯥꯜꯂꯨꯔꯝꯅꯦ ꯍꯟꯗꯛ
ꯑꯩꯁꯨ ꯃꯥꯜꯂꯨꯔꯕꯅꯤ ꯎꯝ ꯑꯩꯗꯤ ꯌꯥꯝ ꯀꯟꯅ ꯏꯪꯗꯦꯅ ꯚꯥꯏ ꯐꯤꯔꯣꯟꯁꯨ ꯏꯊꯤꯅꯨꯡꯉꯥꯏꯅ ꯂꯩꯍꯧꯗ꯭ꯔꯦ ꯏꯊꯝꯊꯥꯗꯤ
ꯑꯩꯁꯨꯅꯦ ꯍꯟꯗꯛꯇ ꯄꯨꯡ ꯀꯩꯅꯣ ꯇꯥꯔꯁꯨ ꯂꯩꯆꯤꯟ ꯊꯥꯔꯤ ꯍꯥꯏꯕ ꯇꯔꯥ ꯇꯥꯖꯤꯕꯨ ꯑꯩ ꯍꯧꯒꯠꯄ ꯇꯟꯗꯅ ꯐꯩꯖꯨꯞ ꯃꯅꯨꯡꯗ ꯂꯩꯔꯤ
ꯊꯕꯛ ꯏꯪꯒꯥꯡꯒ ꯑꯝꯇ ꯇꯧ ꯉꯝꯗꯦ ꯏꯪꯕꯁꯤꯗ ꯈꯨꯠꯁꯥꯖꯧ ꯄꯪꯖꯜꯂꯦꯅ ꯃꯩ ꯃꯅꯥꯛꯇ ꯍꯦꯟꯗꯣꯛꯇ꯭ꯔꯦ
ꯑ ꯈꯨꯠ ꯀ ꯇꯔꯔ ꯔꯔ ꯆꯤꯡꯖꯟꯕꯅꯦ
ꯎꯝ
ꯃꯩꯐꯨ ꯇꯤꯛꯄ ꯍꯥꯏꯔꯒ ꯊꯥꯏꯅ ꯑꯉꯥꯡ ꯑꯣꯏꯔꯤꯉꯥꯏ ꯈꯣꯏ ꯕꯣꯛ ꯍꯣꯏ ꯑꯩꯈꯣꯏ ꯄꯨꯄꯨ ꯍꯣꯏ ꯂꯩꯔꯤꯉꯩꯗ ꯇꯝꯗꯣ ꯅꯤꯡꯖꯪꯉꯛꯇ꯭ꯔꯣ ꯃꯩꯐꯨ ꯃꯩꯐꯨ ꯇꯤꯛ ꯇꯤꯛꯅꯒ ꯑꯂꯨꯒ ꯂꯧꯔ ꯆꯥꯕꯗꯣ
ꯑꯌꯨꯛꯇꯅ ꯆꯥꯗꯝꯒ ꯕꯤꯁꯀꯨꯠ ꯑꯃꯝꯒ
ꯑꯁ ꯑꯌꯨꯛ ꯑꯉꯥꯡ ꯑꯣꯏꯉꯥꯏꯗꯒ ꯅꯨꯡꯗꯥꯡꯒꯤ ꯆꯥꯛ ꯑꯔꯦꯝꯕꯒꯗꯣ ꯀꯩꯅꯣ ꯇꯧꯔꯒ ꯆꯥꯕꯗꯣ ꯉꯧꯔꯒꯒ ꯁꯥꯕꯗꯣ ꯑ ꯅꯣꯡꯃ ꯅꯨꯡꯁꯤ ꯆꯔꯨ ꯇꯒ ꯌꯥꯝ ꯉꯧꯔꯤ ꯑꯩꯈꯣꯏꯗꯤ
ꯑꯩꯈꯣꯏꯅꯣꯝ ꯆꯔꯨ ꯃꯩ ꯌꯥꯝ ꯇꯤꯛꯂꯛꯑꯦ ꯆꯂꯂ ꯌꯥꯝ ꯇꯥꯏꯖꯦ ꯄꯤꯗꯅꯤ
ꯆꯉꯥꯡ ꯑꯣꯏꯔꯤꯉꯥꯏꯗꯩ ꯆꯔꯨ ꯍꯣꯟꯕꯒ ꯌꯥꯝ ꯆꯠꯂꯛꯏꯗ
ꯆꯠꯂꯛꯏꯗꯣ ꯚꯥꯏꯁꯨ ꯑꯩꯈꯣꯏꯐꯥꯎ ꯃꯇꯨꯡ ꯏꯟꯅ ꯑꯩꯅꯗꯅ
ꯅꯨꯡꯒꯤ ꯅꯨꯡ ꯁꯤꯅꯦ ꯍꯧꯖꯤꯛꯅ ꯑꯃꯨꯛ ꯆꯔꯨ ꯃꯩ ꯇꯤꯛꯄ ꯀꯥꯏꯗꯨꯗꯤ ꯀꯩꯁꯨ ꯇꯤꯛꯅꯗ꯭ꯔꯦꯅꯦ ꯏ ꯇꯔꯅ ꯃꯖꯒ
ꯍꯤꯠꯇꯔꯁ ꯚꯥꯏ ꯃꯩ ꯌꯥꯝ ꯆꯥꯏꯗ ꯃꯁꯤ
ꯎꯝ ꯃꯩꯕꯨꯗꯤ ꯌꯥꯝ ꯆꯥꯕꯅꯤ
ꯎꯝ ꯀꯩꯅꯣꯒꯁꯦ ꯁꯣꯀꯦꯠꯀꯁꯦ ꯂꯣꯏ ꯁꯧꯗꯣꯔꯛꯄ ꯖꯠꯅꯤ ꯀꯨꯏꯅꯒ ꯊꯥꯖꯤꯜꯂꯛꯑꯗꯤ
ꯎꯝ ꯚꯣꯜꯗꯣ ꯆꯥꯎꯕꯅꯤꯅ ꯁꯤꯡꯕ ꯉꯝꯗꯕꯗꯣ ꯀꯩꯅꯣ ꯇꯧꯔꯤꯅꯤ ꯍꯟꯗꯛꯁꯦ ꯏꯪꯕ ꯏꯪꯕꯅꯦ ꯑ ꯍꯧꯒꯠꯄ ꯇꯟꯗꯅꯕꯀ ꯊꯕꯛ ꯏꯪꯈꯥꯡ ꯀꯩꯅꯣ ꯉꯝꯗ꯭ꯔꯕꯅꯤꯅꯦ ꯑꯌꯨꯛꯀꯤꯁꯕ
ꯀꯩꯅꯣ ꯇꯧ ꯍꯥꯏꯗꯤ ꯑꯩꯗꯤ ꯑꯃꯨꯛ ꯑꯦꯂꯔꯖꯤ ꯄ꯭ꯔꯣꯕ꯭ꯂꯦꯝ ꯑꯃꯨꯛ ꯂꯩꯕꯅꯤꯅ ꯈꯣꯡ ꯈꯨꯠꯁ ꯏ ꯏꯪꯕ ꯌꯥꯗꯦꯕ ꯚ ꯑꯩ ꯑꯗꯨꯅ ꯑꯁ ꯈꯪꯗꯦ ꯁꯤꯗ ꯇꯣꯟ ꯋꯥꯕꯗ ꯏꯊꯝꯊꯥꯁꯤꯩ ꯃꯣꯖꯥꯒ ꯈꯣꯡꯒꯁꯦ ꯃꯣꯖꯥ ꯁꯨꯡꯊꯥ ꯊꯥꯗꯅ ꯏꯔꯨꯖꯔꯝꯗꯥꯏ ꯈꯛꯇꯅꯦ ꯑꯩꯅ ꯃꯣꯖꯥ ꯂꯧꯊꯣꯛꯏꯁꯦ ꯇꯧꯖꯁꯤ ꯊ ꯀ ꯍꯥꯏꯗꯤꯦ ꯅꯥꯀꯣꯝ ꯊꯨꯟꯕ ꯈꯣꯠꯄ ꯏꯪꯕꯁꯦ ꯑꯃꯔꯣꯝꯗꯗꯤ ꯅꯨꯡꯉꯥꯏꯌꯦꯕꯨ ꯚꯥꯏ ꯑꯃꯔꯣꯝꯗꯗꯤ ꯋꯥꯏꯅꯤ
ꯎꯝ ꯑꯗ ꯑꯩꯗꯤ ꯀꯥꯂꯦꯟꯒ ꯏꯪꯊꯝꯊꯥꯒꯁꯤꯗꯤ ꯏꯪꯊꯝꯊꯥ ꯈꯟꯒꯕꯨ
ꯍꯣꯏ ꯍꯣꯏ ꯑꯌꯪꯕ ꯊꯥꯡꯉꯗꯨꯅꯗꯤ ꯅꯨꯡꯗꯤ ꯅꯨꯡꯉꯥꯏꯗꯅ
ꯑꯩꯗꯤ ꯑꯁꯥꯕ ꯈꯥꯛꯇꯁꯨ ꯉꯝꯗꯦꯕ
ꯍꯣꯏ ꯏ ꯂꯝꯗ ꯑꯌꯤꯡꯕ ꯈꯥꯡꯕꯗꯤ ꯐꯩꯖꯨ ꯃꯅꯨꯡ ꯅꯨꯡꯉꯥꯏ ꯂꯩꯈ꯭ꯔ ꯂꯣꯏ
ꯇꯧꯦ ꯍꯟꯗꯛ ꯏꯪꯊꯝꯊꯥꯒꯁꯦ ꯑꯩꯈꯣꯏ ꯑꯉꯥꯡ ꯑꯣꯏꯔꯤꯉꯩ ꯃꯇꯝꯗꯗꯤ ꯌꯥꯝ ꯉꯟꯅ ꯏꯪꯗ꯭ꯔꯣ ꯍꯟꯗꯛ ꯌꯦꯡꯉꯣ ꯗꯤꯁꯦꯝꯕꯔꯁꯤꯗꯩ
ꯁꯤꯝꯕꯜꯂꯨꯔꯝ ꯥꯏꯖꯗꯤ ꯈꯜꯂꯛꯏꯅꯤ ꯑꯁꯤꯅ ꯍꯣꯏ ꯍꯣꯏ ꯑꯁꯤꯅ ꯏꯪꯒꯦ ꯌꯦꯡꯉ ꯑꯗꯨꯥꯏ ꯐꯦꯕꯋꯥꯔꯤ ꯐꯥꯔꯁ ꯋꯤꯛ ꯃꯉꯥꯗ ꯏꯪꯒꯤ ꯏꯪꯗ
ꯎ ꯑꯗꯨꯗꯩ ꯑꯃꯨꯛ ꯐꯈ꯭ꯔꯅꯤ ꯏꯪꯕ
ꯎꯝ
ꯍꯥꯏꯗꯤ ꯁꯥꯕꯒꯤ ꯃꯇꯝ ꯍꯥꯏꯗꯤ ꯁꯥꯕꯒꯤ ꯃꯇꯝꯁꯤꯗ ꯅ ꯊꯥ ꯇꯔꯨꯛ ꯑꯣꯏꯗꯣꯏꯅꯤꯗꯅ ꯏꯪꯕꯩ ꯃꯇꯝ ꯊꯥ ꯇꯔꯨꯛꯨ ꯑꯣꯏꯒꯗꯧꯅꯤ ꯐꯕ ꯁꯥꯕꯩ ꯃꯇꯝꯁꯤꯅ ꯂꯣꯏ ꯈꯣꯞꯆꯜꯂ ꯈꯣꯞꯆꯜꯂ ꯏꯪꯕ
ꯗꯥꯗ ꯈꯨ ꯄꯟꯗꯂ ꯂꯩꯔꯔꯣꯏꯗ꯭ꯔ ꯈꯪꯗꯦꯅꯦ
ꯑꯗꯨ ꯍꯥꯏꯗꯤ ꯋꯤꯟꯇꯔ ꯕꯥꯏꯞꯁꯨ ꯂꯧꯕꯝ ꯈꯪꯗ꯭ꯔꯦꯕ
ꯑꯣ ꯚꯥꯏ ꯑꯩ ꯁꯦꯞꯇꯦꯝꯕꯔ ꯐꯧ ꯁꯦꯞꯇꯦꯝꯕꯔꯗ ꯂꯤꯁꯤꯡ ꯊꯥꯕ ꯑꯩ ꯈꯪꯍꯧꯋꯁꯦ ꯚꯥꯏ ꯅꯪ ꯀꯩꯅꯣꯒꯗꯣ ꯗꯨꯒꯥ ꯄꯨꯖꯥꯗꯒ ꯂ ꯁꯤꯟ ꯊꯥꯔꯤꯗ ꯥꯚꯥꯏ꯫
ꯊꯥꯔꯤ ꯊꯥꯔꯤ ꯀꯥꯏꯗꯣꯏꯅꯣ ꯑꯩꯈꯣꯏ ꯗꯨꯒꯥ ꯄꯨꯖꯥꯒꯁꯤ ꯂꯩꯁꯤꯟ ꯊꯥꯔꯤꯕꯅꯤ ꯍꯥꯏꯗꯤ
ꯍꯣꯏ ꯗꯨꯔꯒꯥ ꯄꯨꯖꯥꯗ ꯑꯃ ꯀꯩ ꯃꯔꯨ ꯀꯥꯡ ꯃꯔꯨ ꯍꯥꯏꯕ ꯀꯩꯅꯣꯃ ꯅꯥꯄꯤ ꯑꯃ ꯍꯦꯛ ꯍꯦꯛ ꯀꯠꯅꯩꯗꯅ
ꯑꯣ
ꯑꯍꯣꯏ ꯑꯗꯨꯗꯣ ꯑꯩꯈꯣꯏ ꯕꯣꯛꯀ ꯑꯌꯨꯛꯇ ꯍꯦꯛ ꯤꯈꯤꯕ ꯆꯠꯂꯦꯕ ꯑꯗꯨꯀꯥꯟꯗ ꯂꯩꯆꯤꯟ ꯌꯥꯝ ꯀꯟ ꯊꯥꯔꯦꯕ ꯚꯥꯏ ꯑꯗꯨꯅꯤꯅꯦ ꯑꯩꯅ ꯍꯥꯏ
ꯑꯗꯨꯅꯦ ꯍꯧꯖꯤꯛꯅ ꯑꯃꯨꯛ ꯗꯤꯁꯦꯝꯕꯔꯗ ꯊꯥꯔꯤꯁꯦ ꯃꯉꯥꯏꯔꯦ
ꯃꯥ
ꯃꯇꯝ ꯃꯇꯝꯃꯤ ꯈꯟꯅꯔꯦ
ꯂꯩꯆꯤꯟꯒꯁꯤꯗꯤ ꯄꯥꯛ ꯄꯥꯛꯀꯛ ꯎꯗ꯭ꯔꯦ ꯏꯪꯉꯒꯅ ꯚꯥꯏ ꯈꯪ ꯏꯪꯕ ꯇꯧꯔꯤꯁꯦ ꯁꯥꯔꯒꯅ ꯁꯥꯕ ꯕꯖꯥꯔ ꯃꯅꯨꯡꯗꯗꯤ ꯄꯣꯂꯨꯁꯟꯅꯅꯤ ꯀꯩꯅꯤꯅꯤ ꯈꯪꯗꯦ ꯐꯣꯛꯁꯦ ꯚꯥꯏ ꯑꯁ ꯑꯔꯣꯏꯕꯤꯅꯤ ꯀꯥꯔꯤꯁꯦ
ꯑꯗꯨꯅꯤ ꯍꯥꯏꯗꯤ ꯏꯪꯊꯝꯊꯥꯒ ꯑꯣꯏꯕꯁꯤꯗꯀꯣ ꯀꯩꯀꯩ ꯏꯟꯖꯥꯡ ꯃꯊꯦꯜꯂꯒ ꯍꯥꯎꯔꯤꯒꯦ
ꯑꯁ ꯏꯪꯗꯝꯗꯥꯗꯤ ꯍꯪꯒꯥꯝꯅꯤꯗꯅ ꯏꯪꯗꯝꯗꯒꯗꯤ ꯑꯥꯎ ꯃꯩꯖꯅꯦ ꯍꯪꯒꯥꯝ ꯆꯥꯗ꯭ꯔꯣꯅꯦ ꯅꯪꯍꯥꯎꯕꯨꯗꯤ ꯍꯥꯎꯋꯦ ꯑꯁ ꯍꯪꯒꯥꯝꯁꯦ ꯑꯗꯣ ꯍꯪꯒꯥꯝ ꯑꯈꯥꯕꯁꯤꯃꯗꯤ ꯆꯥꯏꯟꯗꯦ ꯑꯗꯣ ꯆꯨꯝꯅꯒꯤ ꯍꯪꯒꯥꯝ ꯑꯍꯥꯎꯕ ꯍꯪꯒꯥꯝꯗꯁꯨ ꯚꯥꯏ ꯑꯍꯥꯎꯕ ꯂꯩꯗꯤ ꯂꯩꯗ
ꯎꯝ ꯉꯥ ꯃꯆꯦꯠ ꯑꯃꯒ ꯊꯥꯛꯑꯥꯒ ꯌꯣꯡꯆꯥꯛ ꯁꯤꯡꯖꯨ ꯑꯃ ꯐꯖꯅ ꯁꯨꯔꯒꯀꯣ ꯅꯨꯡꯁꯥꯒ ꯌꯥꯏꯔ ꯆꯥꯕꯒꯤ ꯈꯨꯍꯥꯑꯣ ꯁꯤꯊꯤ ꯚꯥꯏ
ꯑꯦ ꯑꯗꯣ ꯍꯧꯖꯤꯛꯇꯤ ꯌꯣꯡꯆꯥꯛꯁꯤ ꯈꯤꯇꯪ ꯉꯜꯂꯤꯗꯅ ꯆꯥꯛꯁꯦ ꯐꯪꯉꯨꯗꯤ ꯐꯪꯉꯦ ꯑꯗꯨꯑꯣꯏꯁꯨ ꯇꯥꯡꯉꯤꯗꯅꯥ ꯑꯩ ꯋꯥꯗꯤ ꯍꯪꯒꯥꯝ ꯊꯣꯡꯉꯗꯤ ꯉꯥꯒꯨꯝꯕ ꯌꯦꯟꯒꯨꯝꯕ ꯑꯇꯥꯎꯕ ꯃꯆꯦ ꯑꯃꯈꯛ ꯆꯥꯖꯕ ꯑꯗꯨ ꯑꯗꯨꯅꯤ ꯂꯩ ꯍꯥꯎꯏ ꯚꯏ
ꯀꯩꯅꯣꯒꯨꯝꯕ ꯈꯤꯇꯪ ꯁꯥꯏꯗꯤꯤꯁ ꯁꯥꯏꯗꯤꯁꯀꯨꯝꯕ ꯑꯃ ꯌꯥꯎꯗ꯭ꯔꯒꯗꯤ ꯆꯥꯕꯗꯣ ꯍꯦꯛꯇ ꯍꯪꯒꯥꯝꯗꯣ ꯉꯥꯛꯇ ꯆꯥꯎꯋꯦ ꯍꯥꯏ ꯑꯗꯨꯗꯤ ꯑꯣ ꯀꯥꯂꯦꯟꯗ ꯀꯥꯂꯦꯟꯗ ꯀꯩꯅꯣ ꯆꯥꯛ ꯏꯟꯁꯥꯡ ꯆꯥꯕꯒ ꯏꯪꯊꯝꯊꯥꯗ ꯆꯥꯕꯒ ꯏꯪꯊꯝꯊꯥꯗꯗꯤ ꯍꯥꯎꯕꯅꯦ ꯀꯥꯂꯦꯟꯁꯦ ꯆꯥꯛ ꯆꯥ ꯌꯥꯗꯦꯕ
ꯃꯤ ꯍꯥꯏꯅꯤꯗꯨꯚ ꯍꯪꯒꯥꯝ ꯄꯟꯊꯥꯗ ꯅꯣꯏ ꯍꯧꯗꯔꯗꯤ ꯃꯤꯗꯨ ꯅꯣꯏꯔ ꯔꫭꯏꯅ
ꯑꯗꯨ ꯏꯊꯝꯊꯥꯒꯤ ꯆꯦꯗ ꯅꯣꯏꯍꯧꯗꯗꯤ ꯅꯣꯏꯔꯔꯣꯏꯅ
ꯎꯝ ꯅꯤꯡꯕꯗ ꯎꯝ ꯐꫭꯕꯣꯡ ꯁꯥꯕ ꯆ ꯇꯨꯝꯃꯒ ꯇꯧꯔꯒ ꯍꯪꯒꯥꯝꯗꯨꯒ ꯇ ꯆꯒ ꯃꯍꯥꯎꯥꯎꯖꯗꯦ
ꯐꯗꯤꯒꯣꯝ ꯈꯤꯇꯪ ꯊꯥꯛꯆꯤꯟꯕꯒꯤ ꯃꯃꯜ ꯂꯥꯛꯀꯗꯣ ꯇꯤꯟꯁꯨ ꯃꯤꯗꯕ ꯑ ꯑꯗꯨꯝ ꯆꯥꯁꯤꯜꯂꯛꯑꯒꯗꯤ ꯑꯃꯨꯛ ꯆꯥꯅꯤꯡꯉꯦ ꯅꯧ ꯐꯥꯗꯣꯛ ꯍꯥꯏꯗꯤ ꯍꯞꯇꯥ ꯑꯃꯗ ꯑꯃꯨꯔ ꯑꯅꯤꯔꯛ ꯌꯥꯝꯃꯕꯗ
ꯑꯗꯨꯝꯗꯤ ꯚꯥꯏ ꯌꯦꯟ ꯊꯣꯡꯕ ꯑꯣꯏꯔꯁꯨ ꯑꯗꯨꯝ ꯆ ꯀꯅꯥꯥ ꯆꯥꯅꯤꯗꫭꯏꯅꫭ ꯅꯠꯇꯔ
ꯎꯝ ꯍꯥꯏꯗꯤ ꯍꯞꯇꯥ ꯑꯝꯗ ꯑꯅꯤꯔꯛ ꯑꯍꯨꯝꯂꯛ ꯆꯥꯕꯗꯨꯗꯤ ꯀꯩꯁꯨ ꯀꯥꯏꯗꯦꯕ ꯀꯥꯏ
ꯎꯝ ꯑꯗꯨ ꯍꯛꯆꯥꯡꯗꯤ ꯃꯣꯏꯅꯗꯤ ꯐꯩ
ꯑ ꯍꯥꯏꯗꯤ ꯍꯛꯆꯥꯡꯗꯤ ꯃꯣꯏꯅꯁꯨ ꯐꯩ ꯁꯥ ꯉꯥ ꯌꯥꯝ ꯆꯥꯕꯁꯦ ꯐꯥꯄꫭꯠꯇꯦꯕ ꯀꯩꯁꯨꯚꯥꯏ ꯍꯦꯜ ꯄꯔꫭꯕꯂꯦꯝ ꯆꯂꯥꯏꯣ
ꯃꯥꯅꯦ ꯃꯥ
ꯃꯅꯥ ꯃꯁꯤꯡ ꯃꯅꯥ ꯃꯁꯤꯡ ꯆꯥꯕꯁꯤꯗꯤ ꯀꯔꯤꯝ ꯀꯩꯅꯣ ꯇꯧꯗꯦꯗꯅ
ꯍꯣꯏ ꯂꯥꯛꯑꯦ ꯑꯗꯣ ꯏꯁꯥ ꯄꯥꯕ ꯑꯩꯈꯣꯏꯗꯤ ꯄ꯭ꯔꯣꯇꯤꯟꯁꯨ ꯈꯔꯗꯤ ꯆꯥꯗꯤ ꯆꯥꯒꯗꯕꯅꯤ ꯍꯥꯏꯗꯤ ꯑꯩꯈꯣꯏꯅ ꯈꯨꯠꯆꯥ ꯁꯣꯏꯕꯒꯤꯅꯤꯗꯅ ꯑꯩꯈꯣꯏꯅ ꯄ꯭ꯔꯣꯇꯤꯟ ꯍꯥꯏꯔꯒ ꯌꯦꯅꯨꯡꯒꯨꯝꯕꯁꯦ ꯊꯥꯎ ꯇꯔꯣ ꯅꯞ ꯅꯞ ꯂꯥꯎꯊ꯭ꯔ ꯆꯥꯕꯗꯨꯅꯦꯕ ꯑꯩꯈꯣꯏꯅ ꯈꯪꯉꯤꯗꯅ ꯑꯗꯨ ꯅꯠꯇꯕꯤꯗ ꯈꯠꯇꯣ ꯈꯣꯠꯇꯣꯛꯑꯒ ꯆꯥꯒꯗ ꯄ꯭ꯔꯣꯇꯤꯟꯁꯤꯗꯤ ꯚꯥꯏ ꯑꯩꯈꯣꯏꯗꯗꯤ ꯈꯔꯗꯤ ꯗꯔꯀꯥꯔ ꯇꯥꯕ꯭ꯔꯥꯅ ꯈꯜꯂꯤ
ꯍꯣꯏ ꯈꯨꯗꯤꯡꯃꯛ ꯍꯦꯟꯖꯤꯟꯕ ꯀꯩꯅꯣ ꯇꯧꯕꯁ ꯐꯠꯇꯦꯗ ꯍꯥꯏꯗꯤ ꯕꯦꯂꯦꯟꯁꯠ ꯑꫭꯏꯅ ꯂꯣꯏꯅ ꯆꯥꯒꯗꯧꯅꯦꯕ ꯕꯦꯂꯦꯟꯁ ꯗꯥꯏꯠ
ꯎꯝ ꯑꯗꯒꯤ ꯍ ꯑꯩꯈꯣꯏ ꯁꯤꯗꯗꯤ ꯊꯥꯎ ꯌꯥꯝ ꯆꯥꯏꯗꯅ
ꯎꯝ
ꯊꯥꯎ ꯃꯗ ꯚꯥꯏ ꯃꯤꯒꯤ ꯃꯤ ꯑꯇꯩꯅ ꯊꯥꯎꯒꯤ ꯃꯍꯨꯠꯇ ꯕꯠꯇꯅ ꯁꯤꯟꯕꯒꯥꯏ ꯁꯤꯟꯅꯩꯁꯦ ꯃꯁꯤꯁꯤꯃꯗꯤ ꯑꯩ ꯃꯨꯟꯅ ꯈꯪꯗꯦꯅꯦ ꯍꯥꯏꯗꯤ ꯑꯩꯈꯣꯏꯅ ꯁꯤꯗ ꯊꯥꯎꯅ ꯉꯧꯔꯒ ꯈꯣꯠꯂꯒ ꯇꯧꯋꯤꯗꯅ ꯃꯣꯏ ꯁꯁꯣꯟꯝꯗꯅ ꯑꯃꯨꯛ ꯄꯠꯇꯅ ꯀꯩꯅ ꯉꯧꯋꯦꯕ ꯃꯥꯏꯇꯩꯩꯅꯣ ꯈꯪꯗꯦꯅꯦ
ꯑꯩꯁꯨ ꯁꯤꯒꯤꯁꯦ ꯅꯣꯂꯦꯖꯁꯦ ꯂꯩꯇꯦꯅꯦ ꯇꯠ ꯀꯩꯅꯣꯒꯨꯝꯕꯗ ꯌꯦꯡꯉ ꯑꯣ ꯂꯥꯏꯒꯨꯝꯕꯗ ꯅꯣꯂꯦꯖꯁꯦ ꯈꯪꯗꯦ ꯍꯥꯏꯅꯤ
ꯈꯁ ꯍꯥꯏꯦ ꯇꯧꯅꯗꯕꯅꯤꯅ
ꯀꯩꯅꯣꯒꯤ ꯑꯩꯈꯣꯏ ꯏꯁꯥꯒꯤ ꯆꯠꯅꯕꯤ ꯅꯠꯇꯕꯅꯤꯅꯀꯣ ꯑꯩꯈꯣꯏ ꯁꯥꯒꯤꯁꯤꯅ ꯍꯪꯒꯥꯝ ꯊꯥꯎ ꯈꯔ ꯂꯩꯔꯨꯔꯒ ꯉꯍꯔ ꯆꯥꯕꯅꯤꯗꯣ ꯃꯤꯒꯤꯗ ꯑꯗꯨ ꯃꯤꯒꯤ ꯂꯥꯏꯐ ꯏꯁ꯭ꯇꯥꯏꯜꯁꯤꯅ ꯑꯃꯨꯛ ꯀꯩꯅꯣ ꯌꯧꯕꯅꯦꯕ ꯍꯥꯏꯔꯣꯕ ꯆꯠꯈ꯭ꯔꯦꯕ ꯑꯗꯨ ꯑꯩꯈꯣꯏꯅ ꯃꯇꯧ ꯇꯝꯕ ꯉ
ꯃꯣꯏꯒꯤꯗꯨꯅꯗꯤ ꯏꯁꯥꯗꯤ ꯐꯔꯤꯕ ꯑꯃꯨꯛ ꯄꯩꯁꯥ ꯇꯨꯡꯖꯔꯁꯨꯀꯣ
ꯑꯐꯕ ꯍꯥꯏꯕꯁꯤꯃꯛꯇꯕꯨ ꯎꯒꯥꯏ ꯐꯩ ꯄꯩꯁꯥꯅ ꯉꯝꯗꯕꯁꯦ ꯀꯩꯁꯨ ꯂꯩꯇꯦꯕ ꯃꯤ ꯑꯃ ꯃꯤ ꯑꯃꯒꯤ ꯄꯨꯟꯁꯤ ꯄꯩꯁꯥꯅ ꯀꯟꯕ ꯉꯝꯃꯤ ꯃꯤ ꯑꯃꯒꯤ ꯄꯨꯟꯁꯤ ꯄꯩꯁꯥꯅ ꯃꯥꯡꯍꯟꯕ ꯉꯝꯃꯤ ꯑꯗꯨꯗꯒꯤ ꯈꯪꯗꯦꯗ ꯄꯩꯁꯥꯁꯦ ꯍꯧꯖꯤꯤ ꯍꯧꯖꯤꯛꯇꯤ ꯀꯩꯅꯣ ꯌꯥꯝ ꯂꯩꯒꯦꯗ ꯄꯩꯁꯥꯁꯦ ꯂꯩꯔꯗꯤ ꯍꯥꯏꯗꯤ ꯉꯝꯗꯕ ꯂꯩꯇ ꯍꯥꯏ ꯇꯥꯔꯦ ꯄꯩꯁꯥꯅ ꯏꯖꯠ ꯄꯤ ꯄꯩꯁꯥꯅ ꯄꯋꯥꯔ ꯄꯤ ꯄꯩꯁꯥꯅ ꯃꯤ ꯄꯤ
ꯑꯩꯈꯣꯏ ꯏꯗꯤ ꯌꯥꯝ ꯉꯥꯡꯕꯕꯨ ꯌꯥꯝ ꯍꯩꯔꯝꯃꯤꯅꯦ
ꯄꯩꯁꯥꯂꯦ ꯍꯥꯏꯗꯤꯅꯤ ꯆꯪ ꯂꯩꯌꯦꯕꯚ ꯄꯩꯁꯥꯁꯦ ꯍꯧꯖꯤꯛ
ꯄꯩꯁꯥꯗꯨꯅ ꯃꯅ ꯁꯤꯅꯤ ꯅꯥꯅꯤ ꯈꯪꯗ꯭ꯔꯤꯁꯤ ꯄꯩꯁꯥꯁꯤꯅ
ꯎꯝ ꯌꯥꯔꯤꯅꯦ ꯄꯩꯁꯥꯗꯨꯗꯤ ꯚꯥꯏ ꯆꯥꯊꯣꯛ ꯆꯥꯊꯣꯛꯄꯩ ꯃꯍꯨꯠꯇ ꯇꯨꯡꯁꯤꯟꯕꯤꯕ ꯑꯗꯨ ꯍꯣꯏ ꯅꯣꯡ ꯐꯥꯗꯣꯛꯁꯨ ꯅꯨꯄꯥꯅꯤ ꯊꯛꯇ ꯌꯥꯗꯦ ꯁꯥꯗ ꯌꯥꯗꯦ ꯃꯇꯥꯡ ꯆꯥ ꯆꯥꯅ ꯃꯇꯝ ꯆꯥ ꯆꯥꯅ ꯇꯧꯕꯤꯕ ꯚꯥꯏ ꯍꯥꯏꯗꯤ ꯁꯤꯃꯛꯅ ꯀꯩꯅꯣ ꯇꯧꯕꯍꯥꯛ ꯅꯠꯇꯕ ꯁꯤꯃꯛꯅ ꯂꯣꯏꯅ ꯊꯛꯛꯇꯣꯛꯄ ꯆꯥꯊꯣꯛꯄ ꯅꯠꯇꯕ ꯚꯥꯏ
ꯃꯥꯅꯦ ꯃꯥꯥꯏ ꯆꯥꯏ ꯁꯨꯕꯤ ꯈꯥꯛꯀꯦ ꯑꯗꯤ
ꯍꯥꯏꯗꯤ ꯐ꯭ꯌꯨꯆꯔꯒꯤꯁꯨ ꯃꯣꯏꯒꯤ ꯍꯥꯏꯗꯤ ꯏꯆꯥ ꯏꯁꯨ ꯀꯩꯅꯣ ꯇꯧꯔꯨꯔꯒꯗꯤ ꯄꯩꯁꯥ ꯆꯠꯄꯁꯤ ꯍꯦꯜꯂꯛꯀꯅꯤ ꯑꯗꯨꯅꯦꯕꯣ ꯚꯏ ꯑꯩꯈꯣꯏ ꯍꯧꯖꯤꯛ ꯅꯨꯄꯤ ꯑꯉꯥꯡ ꯊꯤꯗ꯭ꯔꯤꯉꯩ ꯄꯥꯈꯪ ꯑꯣꯏꯔꯤꯉꯩꯁꯤꯗ ꯇꯥꯁꯟꯕ ꯌꯥꯕ ꯇꯥꯟꯁꯤꯟꯕ ꯌꯥꯕ ꯄꯩꯁꯥ ꯇꯥꯁꯤꯜꯍꯔ ꯍꯅꯦꯕ
ꯍꯧꯖꯤꯛ ꯃꯇꯝꯗꯤ ꯚꯥꯏ ꯑꯗꯨꯝ ꯃꯊ ꯄꯩꯁꯥ ꯆꯪꯗꯕ ꯂꯩꯇ꯭ꯔꯦꯗꯅ ꯂꯨꯍꯣꯡꯕ ꯑꯃ ꯊꯣꯛꯑꯦ ꯚꯥꯏ ꯄꯩꯁꯥꯁꯦ ꯑꯥ ꯌꯧꯅꯅꯤ ꯚꯥꯏ ꯆꯪꯗꯣꯏꯁꯦ ꯑꯁ ꯈꯪꯗꯦꯗ ꯄꯩꯁꯥꯁꯦ ꯇꯥꯟꯕꯗꯅ ꯋꯥꯔꯤꯕ ꯆꯠꯄꯗꯅꯦꯅꯅꯨꯡꯉꯥꯏ ꯋꯥ
ꯍꯣꯏ ꯑꯁ ꯆꯠꯄꯗꯒꯗꯤ ꯑ ꯆꯠꯂꯤꯉꯩ ꯅꯨꯡꯉꯥꯏꯕꯖꯥꯅꯤꯕ
ꯄꯟ ꯂꯩꯇꯦꯕ ꯕ꯭ꯔꯦꯛ ꯐꯥꯕꯤꯅꯕ ꯌꯥꯎꯗꯦꯕ ꯆꯠꯄꯁꯤꯗꯗꯤ ꯎꯝ ꯌꯨꯝ ꯑꯝꯇ ꯁꯦꯝꯖꯤꯟꯕꯗꯁꯨ ꯍꯣꯏ
ꯎꯝ ꯚꯥꯏꯁꯨ ꯀꯩꯅꯣ ꯊꯕꯛ ꯏꯪꯈꯥꯡꯗ ꯂꯣꯏꯁꯤꯟꯖꯔꯨꯔꯣ ꯑꯩꯁꯨ ꯀꯩꯅꯣ ꯆꯠꯀꯗꯕꯅꯤ ꯊꯕꯛ ꯆꯠꯀꯗꯕꯅꯦ ꯑꯝꯇ ꯆꯥꯛ ꯏꯁꯤꯡ ꯑꯝꯇ ꯆꯥꯊꯣꯛꯅꯕ ꯇꯧꯔꯨꯔꯤꯒꯦ
ꯆꯠꯊ ꯆꯠꯊ ꯊꯃ ꯊꯃ